ꯍꯜꯂꯣ꯫
ꯇꯥꯕ꯭ꯔꯣ꯫
ꯇꯥꯕ꯭ꯔꯣ꯫
ꯇꯥꯏ ꯇꯥꯏ꯫
ꯇꯥꯕ꯭ꯔꯣ꯫
ꯑꯩ ꯉꯥꯡ ꯇꯥꯕ꯭ꯔꯣ꯫ ꯍꯜꯂꯣ ꯍꯂꯣ꯫
ꯍꯜꯂꯣ꯫
ꯉꯥꯡꯕꯗꯤ ꯇꯥꯌꯀ꯫
ꯍꯜꯂꯣ꯫
ꯇꯥꯏꯌꯦꯀꯣ ꯇꯥꯏꯦ
ꯇꯥꯔꯤꯕꯣꯔ ꯇꯥꯔꯤꯕꯣ
ꯇꯥꯏꯌꯦ ꯇꯥꯏꯌꯦ ꯇꯥꯏꯌꯦ ꯇꯥꯏꯌꯦ ꯇꯥꯏꯌꯦ ꯇꯥꯏꯌꯦ ꯇꯏꯌꯦ
ꯑꯩꯉꯣꯟꯗ ꯑꯝꯇ ꯇꯥꯗ꯭ꯔꯦꯅꯦ ꯅꯪꯕꯨ
ꯅꯪꯅꯥ ꯉꯥꯡꯉꯛꯄ ꯇꯥꯏꯌꯦ ꯐꯣꯟꯗ ꯊꯝꯒꯤꯅꯣ ꯇꯥꯏꯌꯦꯕ ꯏ
ꯑꯣꯠꯟꯅ ꯇꯩꯅꯔꯕ ꯀꯩꯅꯣꯝ ꯇꯧꯔꯦ ꯇꯥꯕꯁꯦ ꯑꯩ ꯑꯃꯥꯇꯥ ꯗꯔꯦ
ꯑꯥꯗꯒꯤ ꯀ ꯑꯗꯨꯗ
ꯗꯔꯦ ꯑꯃꯥꯇ
ꯁꯤ ꯐꯣꯟꯁꯦ ꯑꯣꯐ ꯊꯝꯃꯒ ꯑꯃꯨꯛꯇꯪꯒ ꯍꯥꯡꯉꯒ ꯇꯧꯗꯥ ꯌꯥꯔꯣꯏ ꯃꯈꯣꯟ ꯇꯥꯗ꯭ꯔꯦ
ꯃꯈꯣꯟꯁꯨ ꯊꯣꯛꯇ꯭ꯔꯦꯍꯥꯏꯕꯥ ꯑꯨꯗ ꯅꯪꯅ ꯉꯥꯡꯕꯗꯤ ꯑꯗꯨꯗꯤ ꯑꯗꯨꯝ ꯇꯥꯏꯅꯦ ꯑꯩꯕꯨ
ꯅꯪꯅ ꯉꯥꯡꯕ ꯑꯝꯇꯥ ꯇꯥꯗꯦ ꯀꯩꯅꯣ ꯁꯤꯕꯨ ꯀꯔꯤ ꯇꯧꯈ꯭ꯔꯒꯦꯕꯥ ꯏꯌꯥꯔꯄꯤꯁ ꯊꯤꯟꯖꯟꯕ꯭ꯔꯕꯥ ꯕ꯭ꯂꯨꯇꯨꯠ ꯊꯤꯡꯖꯕ ꯃꯥꯜꯂꯦ ꯑꯥꯁ ꯇꯥꯔꯦ ꯇꯥꯔꯦ
ꯑꯣꯑ ꯇꯥꯔꯕꯥ
ꯏꯁ ꯕꯂꯨꯇꯨꯠ ꯇꯨ ꯊꯤꯟꯖꯤꯟ ꯊꯝꯃꯒ ꯎꯨꯝ
ꯄꯦꯟꯂꯕꯅꯤꯗ
ꯑꯣ ꯇꯔꯔꯥꯕ
ꯇꯥꯔꯦ ꯇꯥꯔꯦ
ꯍꯣꯏꯅꯦ ꯑꯗꯨꯅꯤꯗꯅ ꯑꯩꯗꯤ ꯇꯥꯗ꯭ꯔꯅ ꯈꯟꯕ ꯑꯩꯅ
ꯑꯗꯨꯅꯤ ꯕ꯭ꯂꯨꯇꯨꯠꯇꯣ ꯀꯅꯦꯛꯁꯟ ꯇꯧꯔ ꯊꯝꯃꯕ ꯑꯗꯨꯒ ꯀꯩ ꯃꯁꯥꯗꯤ ꯌꯥꯎꯗ꯭ꯔꯕ ꯑꯗꯨꯒꯤ ꯑꯣꯏꯕꯖꯥꯠꯅꯤ ꯑꯩꯅ ꯁꯨꯡꯇꯥ ꯇꯥꯗꯦꯅ ꯈꯜꯂꯤꯅꯦ
ꯌꯥ ꯇꯥꯏ ꯇꯥꯏ ꯇꯥꯏꯦ ꯑꯗꯨ ꯐꯖꯅ ꯇꯥꯔꯤꯁꯤ ꯌꯨꯝꯗ ꯁꯨꯝ ꯌꯥꯂꯦ ꯇꯥꯂꯦ ꯇꯥꯔꯦ ꯐꯖꯅꯅ ꯏꯁꯥꯁꯦ ꯑꯃꯨꯝ ꯌꯨꯝꯗ ꯑꯁꯨꯝ ꯂꯩꯁꯤꯟꯗꯅ ꯏꯁꯥꯁꯦꯑꯅꯝ ꯂꯥꯏ ꯆꯨꯔꯀ ꯇꯧꯔꯦ ꯋꯥꯈꯜꯁꯦ ꯍꯟꯇꯛꯁꯦ ꯀꯩ ꯍꯥꯏꯅꯤ ꯆꯥꯂꯦ ꯆꯟꯆꯥꯡꯁꯦ ꯃꯆꯤ ꯏꯑꯣꯏ ꯑꯣꯏꯣꯏꯔꯣꯏꯗꯕꯤ ꯁꯣꯟꯗꯕ ꯑꯗꯒꯤ ꯄꯣꯛꯄꯁꯨ ꯉꯥꯎꯔꯤ ꯉꯥꯎꯔꯤ ꯇꯨꯝꯕꯁꯨ ꯌꯥꯗꯕꯒꯨꯝꯕ ꯌꯥꯝ ꯇꯧꯔꯦꯅꯦ ꯍꯦ ꯑꯩꯁꯦ ꯑꯥꯁ ꯀꯩꯅꯣ ꯈꯪꯗꯦꯅꯦ ꯄꯔꯤꯄ꯭ꯔꯦꯁꯟ ꯂꯩꯔꯕ꯭ꯔꯥ ꯍꯥꯏꯅ ꯂꯩꯁꯨ ꯂꯩꯔꯔꯕꯥ ꯀꯩꯅꯣꯝ ꯇꯧꯔ ꯂꯩꯕꯕꯨꯁꯨ ꯂꯩ ꯑꯩꯗꯤ ꯄꯩꯁꯥ ꯅꯨꯡꯁꯥꯏꯒꯤ ꯄꯩꯁꯥ ꯅꯨꯡꯁꯥ ꯌꯥꯝ ꯁꯥꯕ ꯇꯧꯔꯤꯁꯦ ꯩꯅ ꯑꯩ ꯗꯣꯛꯇꯔꯗ ꯀꯥꯎꯟꯁꯤꯂꯤꯡ ꯆꯠꯂꯁꯤꯔ ꯈꯜꯂꯅꯤ ꯍꯤꯗꯥꯛ ꯆꯥꯔꯒ ꯈꯔ ꯄꯣꯊꯥꯅꯕ ꯇꯨꯝꯕ ꯌꯥꯅꯕ
ꯇꯨꯝꯕ ꯌꯥꯗꯕꯁꯤꯅꯤ ꯃꯔꯨ ꯑꯣꯏꯅ ꯑꯅꯥ ꯇꯨꯝꯗꯕꯁꯤ
ꯇꯨꯝꯕꯁꯦ ꯁꯨꯡꯛꯉꯗꯤ ꯀꯃꯥꯏꯅ ꯇꯧꯅꯤꯉ ꯇꯨꯝꯕꯁꯦ ꯀꯃꯥꯏꯅ ꯇꯧꯒꯦꯗ ꯆꯥꯛꯁꯦ ꯆꯥꯔꯦꯗꯅꯀꯣ ꯆꯥꯛ ꯇꯧꯕꯅꯦ ꯄꯨꯡꯈꯥꯏꯃꯨꯛ ꯃꯇꯨꯡꯁꯦ ꯑꯁꯤ ꯌꯥꯝ ꯇꯨꯝꯅꯤꯡꯉꯛꯑꯅꯦꯕ ꯑ ꯇꯨꯝꯅꯤꯡꯉꯛꯑꯒ ꯑꯗꯨ ꯇꯩꯃꯤꯗꯨꯗꯅꯅꯦ ꯐꯂꯥꯎ ꯇꯨꯝꯍꯧꯔꯦꯗꯅꯀꯣ ꯑꯩ ꯑꯗꯨꯝ ꯍꯧꯔꯒ ꯃꯔꯛꯁꯤꯗꯅꯦ ꯀꯩꯒꯨꯝꯕ ꯈꯪꯗꯦ ꯈꯪꯍꯟ ꯄꯨꯔ ꯑꯃꯨ ꯀ ꯊꯣꯛꯂꯛꯄꯁꯦ ꯑꯣꯜ ꯃꯅꯤ ꯈꯪꯉꯡ ꯃꯤ ꯈ ꯐꯖꯗ ꯑꯗꯨ ꯦ ꯐꯛꯒꯡꯁꯤꯡꯉꯦ ꯑꯩꯈꯒꯤ ꯇꯨꯝ ꯊꯧꯕ ꯑꯗꯨꯝ ꯌꯥꯔꯒꯣꯏꯕ ꯑꯩꯈꯣꯏ ꯃꯤꯠ ꯅꯍꯥꯟꯋꯥꯏ ꯅꯍꯥꯟꯈꯩꯗꯨꯗꯤ ꯑꯗꯨꯃꯥꯏꯅ ꯇꯧꯗꯕꯅꯤ ꯀꯞꯁꯦ ꯑꯩꯈꯣꯏꯒꯤ ꯃꯔꯛꯇ ꯊꯣꯛꯂꯛꯑꯒꯁꯨ ꯃꯤꯀꯞꯁꯦ ꯁꯨꯃꯥꯏꯅꯂ ꯊꯣꯛꯂꯒꯁꯨ ꯁꯛꯀꯥꯏꯅ ꯑꯗꯨꯝ ꯍꯧꯔ ꯆꯪꯊꯂꯨꯝ ꯑꯗꯨꯝ ꯇꯨꯝꯊꯈꯤꯕ ꯑꯩꯅꯤ ꯀ ꯆ ꯈꯂꯥꯗꯅꯤ ꯑꯗꯨꯝ ꯀꯨꯝꯊ ꯌꯥꯗ꯭ꯔꯗꯤ ꯑꯗꯒꯤ ꯑ ꯁꯨꯝꯊꯧꯧ ꯌꯥꯗꯅꯤꯅ ꯈꯟꯖꯂꯅꯤ ꯀꯔꯤ ꯀꯔꯤ ꯀꯔꯤ ꯀꯔꯤ ꯐꯦꯃꯤꯂꯤꯒꯤ ꯄ꯭ꯔꯣꯕ꯭ꯂꯦꯝ ꯑꯩ ꯏꯁꯥꯒꯤ ꯑꯗꯒꯤꯗꯤ ꯄꯩꯁꯥ ꯅꯨꯡꯁꯥꯒꯤ ꯃꯌꯥꯝ ꯁꯥꯕꯗꯣ ꯑꯗꯨ ꯄꯨꯔꯥ ꯑꯗꯨꯝ ꯈꯟꯖꯤꯜꯂꯃꯦ ꯍꯦꯟꯅ ꯍꯦꯟꯅ ꯍꯦꯟꯅ ꯑꯩꯉꯣꯟꯗ ꯇꯨꯅꯤꯡꯒꯤ ꯀꯩꯅꯣꯁꯦ ꯃꯥꯡꯖꯜꯂꯛꯑꯅꯤꯅ ꯍꯥꯏ ꯃꯔ ꯔꯗ ꯆꯪꯗꯤ ꯑꯗꯨꯅ ꯅꯨꯉꯥꯏꯔꯦ ꯇꯨꯝꯗꯕꯅꯤ ꯃꯤꯠ ꯅꯥꯗꯅ ꯏꯁꯤꯡ ꯁꯤꯟ ꯃꯁ ꯑꯩꯈꯣꯏ ꯀꯔꯤ ꯍꯥꯏꯅꯤ ꯍꯤꯗꯥꯛ ꯆꯥꯀꯟꯒꯤ ꯇꯥꯏꯞꯇ ꯇꯧꯔꯃꯤꯦꯁꯦ ꯑꯩꯈꯣꯏꯒꯤ ꯏꯀꯨꯠ ꯀꯨꯠ ꯀꯣꯏ ꯃꯤꯁꯦꯡ ꯃꯔꯥꯟ ꯇꯧꯋꯦꯗꯅ ꯑꯣ ꯅ ꯇꯔꯅꯦꯕ ꯅꯨꯡꯉꯥꯏꯇꯕ ꯑꯩꯁꯨ ꯗꯣꯛꯇꯔꯗ ꯆꯠꯂꯒ ꯆ ꯇꯥꯟꯅꯁꯤꯔꯥꯅ ꯈꯜꯂꯤꯅꯤ ꯀꯥꯎꯟꯁꯤꯂꯤꯡꯒꯨꯝꯕ ꯆ
ꯇꯥꯟꯅ ꯊꯣꯛꯑꯁꯨ ꯀꯩꯁꯨ ꯀꯥꯏꯗꯦ ꯍꯥꯏꯗꯤ ꯁꯤꯗꯤ ꯇꯨꯝꯗꯕꯁꯦ ꯅꯣꯔꯃꯦꯜ ꯗꯤ ꯑꯣꯏꯗꯦ ꯑꯗꯨ ꯑꯣꯏꯇꯥꯔꯁꯨ ꯇꯨꯝꯗ ꯑꯁꯤꯅ ꯍꯛꯆꯥꯡꯁꯤ ꯍꯛꯆꯥꯡꯗꯤ ꯌꯥꯝ ꯁꯣꯏꯗꯅ ꯇꯨꯝꯗꯕꯁꯦ ꯀꯩꯗꯧꯒꯦ ꯀꯥꯟꯗ ꯆꯥꯗꯕꯕꯨꯗꯤ ꯇꯨꯝꯗꯕꯅ ꯍꯦꯟꯅ ꯁꯣꯛꯑꯦꯅ ꯑꯈꯪ ꯑꯍꯩꯁꯤꯡꯅ ꯌꯥꯝ ꯉꯟꯅ ꯇꯨꯝꯕꯤꯕ ꯑꯗꯨꯒ ꯉꯟꯅ ꯍꯧꯒꯠꯄ ꯁꯤꯅꯦꯕ ꯑꯩꯈꯣꯏꯒꯤ ꯗꯔꯀꯥꯔ ꯌꯥꯝ ꯑꯣꯏꯔꯁꯦ ꯇꯨꯝꯕꯁꯤꯗꯤ ꯄꯨꯔꯥ ꯁꯥꯎꯟ ꯁ꯭ꯂꯤꯞ ꯐꯪꯉꯒ ꯐꯪꯉꯕ ꯃꯑꯣꯡꯗ ꯇꯨꯝꯒꯗꯕꯅꯦꯕ ꯀꯨꯐꯦꯠ ꯀꯥꯐꯦꯠ ꯀꯨꯐꯦꯠ ꯀꯥꯐꯦꯠ ꯌꯥꯔꯣꯏꯕ ꯑꯗꯨ ꯀꯨꯐꯦꯠ ꯀꯥꯐꯦꯠ ꯇꯧꯔꯨꯕ ꯅꯨꯃꯤꯠꯇ ꯆ ꯅꯣꯡꯉꯥꯜꯂꯒ ꯏꯁꯥꯁꯦ ꯅꯥꯎ ꯁꯣꯟꯅꯔꯒ ꯑꯗꯨꯒ ꯆꯥꯅꯤꯡ ꯊꯥꯅꯤꯡꯕ ꯑꯦꯄꯦꯇꯥꯏꯠ ꯑꯣꯏꯗꯕꯒꯤ ꯇꯥꯏꯞꯇ ꯇꯧꯔꯒꯀꯣ ꯑꯃ ꯆꯥꯔꯁꯨ ꯃꯆꯤ ꯑꯣꯏ ꯕ ꯃꯥꯟꯗꯕ ꯀꯟꯈꯠꯄ ꯉꯝꯗꯕ ꯑꯗꯨꯃꯥꯏꯅ ꯇꯧꯕꯅꯦꯕ ꯑꯗꯨꯅ ꯌꯥꯔꯤꯉꯩ ꯇꯨꯝꯕꯁꯤꯅ ꯐꯩ ꯑꯗꯣ ꯇꯨꯝꯕ ꯌꯥꯗ꯭ꯔꯦ ꯍꯥꯏꯇꯥꯥꯔꯒꯗꯤ ꯑꯩꯈꯣꯏ ꯐꯣꯟꯗ ꯈꯪ ꯑꯍꯩ ꯃꯌꯥꯝ ꯑꯃꯅꯒ ꯑꯩꯈꯣꯏꯗ ꯃꯣꯇꯤꯚꯦꯁꯅꯦꯜ ꯏꯁꯄꯤꯁ ꯃꯌꯥꯝ ꯑꯃ ꯉꯥꯡꯉꯤꯗꯅ ꯑꯗꯨ ꯑꯗꯨ ꯅꯥꯀꯟꯗꯒ ꯁꯨꯝ ꯊꯥꯗꯣꯛꯑꯒꯀꯣ ꯊꯝꯕꯤꯕ ꯁꯨꯝ ꯇꯥꯕ ꯁꯨꯝ ꯇꯥꯕ ꯁꯨꯝ ꯇꯥꯕ ꯑꯗꯨꯁꯨ ꯇꯨꯝꯊꯈꯤꯕꯅꯦꯕ ꯑꯗꯨ ꯅꯠꯇ꯭ꯔꯒꯅ ꯑꯩꯈꯣꯏꯒꯤ ꯕ꯭ꯔꯦꯟꯒ ꯃꯔꯤ ꯂꯩꯅꯕ ꯃꯌꯥꯝ ꯑꯃ ꯃ꯭ꯌꯨꯖꯤꯛꯀ ꯌꯥꯝ ꯂꯩꯕꯅꯦꯕ ꯌꯨꯇ꯭ꯌꯨꯨꯞ ꯑꯗꯨꯝ ꯊꯥꯗꯣꯛꯄ ꯑꯗꯨꯒꯨꯝꯕꯗꯣ ꯁꯨꯝ ꯌꯦꯡꯕꯤꯕ ꯇꯥꯕꯤꯕ ꯑꯗꯨꯃ ꯂꯩ ꯑꯗꯨ ꯅꯠꯇ꯭ꯔꯒꯅ ꯑꯃꯨꯛ ꯅꯨꯄꯥ ꯑꯃ ꯃꯄꯥꯟ ꯂꯝꯒꯤ ꯃꯤ ꯉꯥꯛꯇꯅꯦ ꯃꯨꯅꯤꯔꯤꯁꯤꯒꯤ ꯇꯥꯏꯞꯇ ꯇꯧꯕ ꯃꯣꯏꯁꯤꯅ ꯀꯃꯥꯏꯅ ꯇꯧ ꯇꯧ ꯃꯣꯏꯒꯤ ꯚꯗꯤꯑꯣꯁꯤ ꯌꯦꯡꯉꯨ ꯃꯇꯝꯗ ꯃꯣꯏꯅ ꯑꯩꯈꯣꯏꯒꯤ ꯏꯅꯔꯖꯤ ꯕꯦꯠ ꯏꯅꯔꯖꯤ ꯍꯥꯏ ꯇꯥꯔꯦꯀꯣ ꯅꯦꯒꯦꯇꯤꯞ ꯏꯅꯔꯖꯤꯁꯤꯡꯁꯦ ꯂꯧꯊꯣꯛꯀꯅꯦꯕ ꯁꯨꯃꯥꯏꯅ ꯃꯈꯨꯠ ꯆꯠ ꯇꯧꯔꯒ ꯃꯣꯏ ꯃꯁꯛꯁꯤꯗ ꯌꯦꯡꯕꯗꯗ ꯑꯩꯈꯣꯏꯒꯤ ꯃꯥꯏ ꯑꯗꯒꯤ ꯀꯩꯅꯣ ꯀꯩꯅꯣ ꯌꯥꯝ ꯆꯤꯡꯊꯣꯛꯈꯤꯕ ꯃꯥꯟꯕꯅꯦꯕ ꯃꯣꯏꯒꯤ ꯚꯤꯗꯤꯑꯣꯁ ꯌꯦꯡꯕꯗ ꯍꯥꯏꯗꯤ ꯃꯈꯨꯠꯁꯤꯅꯁꯨꯨ ꯖꯨ ꯖꯨ ꯖꯨ ꯇꯧꯔ ꯆꯤꯡꯊꯣꯛꯀꯅꯦꯕ ꯐꯠꯇꯕ ꯏꯅꯔꯖꯤꯈꯩ ꯑꯗꯨꯒ ꯑꯐꯕꯈꯩ ꯑꯩꯉꯣꯟꯗ ꯗꯛ ꯗꯛ ꯗꯛꯀ ꯍꯥꯞꯆꯤꯟꯕꯒꯤ ꯃꯥꯏ ꯑꯩꯈꯣꯏꯒꯤ ꯚꯤꯗꯤꯑꯣ ꯍꯥꯏꯇꯥꯔꯦꯅꯦ ꯁꯥꯥꯎꯟꯒ ꯀꯣꯟꯅꯥꯅ ꯇ ꯀꯗꯣꯏꯅꯤꯀꯣ ꯑꯗꯨ ꯌꯦꯡꯕꯁꯨ ꯌꯥꯝ ꯀꯥꯟꯅꯕꯅꯦꯕ ꯏꯁꯥꯗ ꯑꯩꯈꯣꯏꯒꯤ ꯄꯤꯁ ꯐꯪꯕꯗꯣ ꯑꯩꯈꯣꯏꯒꯤ ꯀꯣꯛꯇꯒꯁꯦ ꯆꯤꯛꯑꯝꯕꯁꯦ ꯌꯪ ꯌꯪ ꯌꯪ ꯑꯅ ꯃꯥꯏ ꯃꯈꯨꯠꯅ ꯇꯧꯔꯛꯄꯗꯨꯗ ꯆꯤꯡꯊꯣꯛꯈꯤꯕ ꯃꯥꯟ ꯍꯥꯏꯇꯥꯔꯦꯅꯦ ꯋꯥꯈꯟꯗ ꯑꯥ ꯑꯥ ꯑꯗꯨꯁꯨ ꯑꯗꯨ ꯐꯥꯎꯕ ꯑꯥ ꯑꯥ ꯑꯥ ꯑꯥ ꯑꯗꯨꯒꯨꯝꯕ ꯕꯤꯗꯤꯑꯣ ꯌꯥꯝ ꯂꯩꯕꯅꯦꯕ ꯑ ꯀꯩꯅꯣ ꯌꯨꯇ꯭ꯌꯨꯕꯇ ꯑꯗꯨꯝ ꯍꯥꯏꯗꯤ ꯍꯥꯡꯕꯅꯦꯕ ꯆꯦꯟꯅꯦꯜ ꯑꯥ ꯌꯥꯎꯕꯅꯤ ꯌꯥꯎꯕꯅꯦ ꯑꯗꯨꯗꯩꯗꯨꯗ ꯑꯩꯅ ꯍꯥꯏꯁꯤꯅꯦ ꯃꯣꯏꯅ ꯇꯧꯔꯒꯅꯦ ꯗꯣ ꯏꯁꯣꯔꯒꯨꯝꯕꯒꯤ ꯒꯤ ꯀꯩꯒꯨꯝꯕꯒꯤ ꯌꯥꯝ ꯃꯨꯟꯅ ꯈꯪꯉꯕ ꯑꯗꯒꯤ ꯃꯤꯒꯤ ꯀꯣꯛꯀꯤ ꯃꯔꯝꯗ ꯌꯥꯝ ꯃꯨꯟꯅ ꯈꯪꯉꯕ ꯃꯤꯠꯀꯤ ꯃꯔꯝꯗ ꯃꯨꯟꯅ ꯈꯪꯉꯕ ꯋꯈꯜꯂꯣꯟꯒꯤ ꯃꯔꯝꯗ ꯈꯪꯉꯕ ꯃꯤꯅ ꯇꯧꯔꯛꯏꯅꯦꯕ ꯑꯩꯈꯣꯏꯅ ꯂꯥꯏꯕꯛ ꯇ ꯊꯥꯏꯅ ꯑꯉꯥꯡ ꯉꯣꯏꯗ ꯇꯧꯕꯗꯣ ꯈꯨꯗꯣꯝꯕꯤꯅ ꯁꯨꯃꯥꯏꯅ ꯇꯧꯕꯗꯒꯤ ꯌꯤ
ꯇꯧꯋꯦ ꯇꯧꯋꯦ ꯇꯧꯋꯦ ꯑꯈꯣꯏꯒꯤ ꯈꯨꯗꯣꯝꯕꯤꯁꯤꯅ ꯑꯃ ꯃꯄꯥ ꯑꯃ ꯊꯤꯟꯖꯤꯜꯂꯛꯄꯗ ꯁꯨꯃꯥꯏ ꯁꯨꯝ ꯂꯩꯒꯤꯕꯗꯤ ꯐꯥꯎꯗꯕꯗꯣ ꯃꯤꯠ ꯎꯏꯁꯜꯍꯜꯂꯒ ꯈꯨꯗꯣꯝꯕꯤꯅ ꯊꯤꯜꯂꯛꯄꯗ ꯐꯥꯎ
ꯖꯤꯡ ꯖꯤꯡ ꯖꯤꯡ ꯇꯧꯕꯗꯣ ꯑꯗꯨꯃꯥꯏꯅ ꯃꯥꯒꯤ ꯚꯤꯗꯤꯑꯣꯁꯦ ꯌꯦꯡꯕ ꯃꯇꯝꯗꯀꯣ ꯃꯥꯒꯤ ꯃꯈꯨꯠꯁꯤꯅ ꯁꯨꯃꯥꯏꯅ ꯇꯧꯔꯒ ꯍꯦꯛꯇ ꯇꯤꯡꯊꯣꯛꯑꯒ ꯑꯈꯣꯏꯒꯤ ꯃꯥꯏꯁꯤꯗꯒꯤ ꯆꯤꯡꯁꯤꯜꯂꯒ ꯈꫭꯠꯂ ꯇꯧꯅꯦꯕ ꯑꯣ ꯀꯥꯟꯗ ꯑꯈꯣꯏꯒꯤ ꯃꯤꯠꯇ ꯆꯤꯛꯑꯝꯕ ꯑꯗꯒꯤ ꯋꯥꯈꯜꯖꯦ ꯀꯩꯅꯣꯝ ꯇꯧꯔꯝꯕꯖꯦ ꯌꯪ ꯌꯪ ꯌꯪ ꯌꯪꯅ ꯃꯥꯅ ꯆꯤꯡꯊꯣꯛꯄꯩ ꯇꯥꯏꯞꯇ ꯑꯃ ꯐꯥꯎꯅꯦꯕ ꯑꯗꯨꯁꯨ ꯌꯥꯝ ꯀꯥꯟꯅꯕꯅꯦꯕ ꯍꯥꯏꯗꯤ ꯌꯨ ꯇ꯭ꯌꯨꯕꯖꯤꯖꯨ ꯀꯥꯟꯅ ꯀꯥꯟꯅꯕ ꯌꯥꯝ ꯌꯥꯎꯋꯦꯕ ꯑꯈꯣꯏꯅ ꯑꯗꯨꯒꯨꯝꯕ ꯃꯌꯥꯝꯗꯣ ꯈꯜꯂꯛ ꯈꯜꯂꯒ ꯌꯦꯡꯕꯤꯕ ꯅꯨꯡꯗꯥꯡꯗ ꯑꯈꯣꯏꯅ ꯖꯣꯡ ꯀꯥꯟ ꯌꯦꯡꯉꯒ ꯇꯨꯝꯗꫭꯏ ꯁꯔꯨꯛꯀꯣ
ꯑꯥ
ꯍꯥꯏꯗꯤ ꯑꯗꯨꯒꯨꯝꯕꯗꯣ ꯁꯦꯔꯥꯟ ꯇꯨꯔꯥꯟ ꯍꯥꯏꯗꯤ ꯁꯣꯛꯄ ꯄꯟꯕ ꯏꯔꯥꯡ ꯅꯨꯡ ꯅꯨꯡꯂꯡ ꯑꯀꯤ ꯑꯈꯪ ꯁꯨꯝꯕ ꯁꯦꯡꯕꯁꯦ ꯁꯤꯅꯖꯨ ꯍꯦꯟꯅ ꯇꯨꯝꯕ ꯌꯥꯗꯦ ꯗꯕꯅꯦꯕ
ꯎꯝ ꯑꯩꯗꯤ ꯅꯣꯛꯄꯒꯤ ꯅꯣꯛꯄꯒꯤ ꯃꯣꯏ ꯍꯧꯖꯤꯛꯀꯥꯟ ꯑꯉꯥꯡꯁꯤꯡꯖꯦ
ꯑꯗꯩ ꯅꯣꯛꯄꯒꯤ ꯌꯦꯡꯉꯁꯨ ꯇꯨꯝꯁꯤꯠ ꯐꯥꯗꯦꯗꯅ ꯃꯤꯠ
ꯑꯦ ꯇꯨꯝꯅꯤꯡꯕꯗꯤ ꯂꯥꯏꯔꯗꯅ ꯅ ꯃꯣꯏ ꯅꯣꯛꯄꯒꯤ ꯌꯦꯡꯕꯗꯨꯅ ꯍꯦꯟꯅ ꯁꯤꯡꯀꯠꯇꯅ ꯇꯨꯝꯃꯨ ꯌꯥꯗ꯭ꯔꯤꯅꯤꯅꯦ ꯑꯥ
ꯎꯝ ꯌꯥꯝ ꯅꯨꯡꯉꯥꯏ ꯖꯦ ꯅꯨꯡꯉꯥꯏꯇ꯭ꯔꯦ ꯍꯥꯏꯔꯒꯅ ꯂꯥꯏꯔꯤꯛ ꯑꯃ ꯅꯪꯅ ꯌꯥꯝ ꯄꯅꯤꯡꯗꯕ ꯂꯥꯏꯔꯤꯛ ꯑꯝ ꯄꯨꯁꯜꯂꯣ ꯐꯃꯨꯡꯁꯤꯗꯗ ꯍꯥꯏꯐꯦꯠ ꯃꯣꯟꯒ ꯃꯣꯟꯁꯦ ꯉꯥꯛꯈꯠ ꯄꯣꯏ ꯀꯩ ꯍꯣꯏ ꯇꯧꯔꯒꯅꯦ ꯂꯥꯏꯔꯤꯛꯁꯦ ꯁꯨꯝ ꯄꯥꯎꯕ ꯁꯨꯝ ꯄꯥꯎꯕ ꯇꯨꯝꯅꯤꯡꯉꯒ ꯇꯨꯝꯅꯤꯡ ꯉꯛꯅꯝꯅꯤꯀꯣ ꯁꯨꯝꯄꯥꯎ ꯁꯨꯝꯄꯥꯎ ꯁꯨꯝꯄꯥꯎ ꯁꯨꯝꯄꯥꯎ ꯑꯗꯨ ꯇꯨꯝꯅꯤꯡꯕꯅꯦꯕ ꯍꯥꯏꯗꯤ ꯎꯢꯔꯨꯝ ꯃꯣꯏꯔꯨꯝ ꯇꯧꯔꯒ ꯂꯥꯏꯔꯤꯛꯇꯣ ꯍꯥꯏꯗꯤ ꯑꯩꯅ ꯂꯥꯏꯔꯤꯛꯇꯨꯗ ꯐꯣꯀꯁ ꯄꯤꯅꯤꯡꯉꯛꯇ꯭ꯔꯕꯅꯤꯅꯅꯦ ꯌꯪ ꯌꯪ ꯌꯪ ꯂꯥꯎꯔꯛꯑꯅꯦꯕ ꯇꯨꯝꯅꯤꯡꯕꯒꯤ ꯀꯩꯅꯣꯝꯃ ꯕꯥꯏꯐ ꯑꯃ ꯂꯥꯛꯀꯅꯦꯕ ꯋꯥꯈꯟꯗ ꯂꯥꯏꯛꯇ ꯄꯨꯛꯅꯤꯡ ꯆꯪꯉꯛꯔꯣꯏꯕ ꯑꯗꯨꯗ ꯑꯩ ꯑꯗꯨꯝ ꯇꯨꯝꯊꯈ꯭ꯔꯅꯦꯕ ꯐꯃꯨꯡꯗ ꯄꯨꯁꯜꯂ ꯂꯥꯛꯏ ꯄꯥꯎ ꯍꯥꯏꯁꯤꯅꯤ ꯇꯨꯝꯅꯤꯡꯒꯦ ꯍꯥꯏꯇꯥꯥꯔꯗꯤ
ꯑꯣ ꯑꯣ ꯑꯁ ꯈꯪꯗꯅꯦ ꯑꯩꯁꯦ ꯑꯩꯗꯤ ꯎꯝ
ꯍꯤꯟꯖꯥꯡ ꯅꯨꯡꯉꯥꯏꯇ꯭ꯔꯤꯉꯩ ꯅꯨꯡꯉꯥꯏꯇꯕ ꯃꯤꯒꯤ ꯋꯥꯔꯤꯅꯤꯀꯣ ꯑꯩꯅ ꯍꯥꯏꯔꯤ ꯁꯤꯆꯦꯗꯤ ꯅꯨꯡꯉꯥꯏꯇꯕ ꯇꯨꯝꯕ ꯌꯥꯗꯕ ꯃꯤꯒꯤ ꯇꯨꯝꯅꯕ ꯀꯃꯥꯏꯅ ꯄꯣꯊꯥꯁꯤꯒꯦ ꯍꯥꯏꯕꯗꯣ ꯈꯟꯅꯕ ꯐꯣꯟꯗꯁꯨ ꯑꯗꯨꯨꯝ ꯌꯦꯡꯅꯔꯒ ꯑꯩꯈꯣꯏ ꯅꯪ ꯅꯣꯛꯅꯤꯡꯕ ꯑꯃꯨꯛ ꯌꯦꯡ ꯆꯥꯕ ꯑꯃꯨꯛ ꯌꯦꯡ ꯁꯨꯝ ꯇꯧꯔꯗꯤꯅꯦ ꯃꯤꯠ ꯆꯨꯝ ꯁꯤꯡꯒꯠꯂ ꯁꯨꯝ ꯤꯡꯒꯠ ꯊꯨꯡꯁꯤꯡꯒ ꯑꯗꯨꯅ ꯍꯦꯟꯅ ꯇꯨꯝꯅꯤꯡꯗꯕꯅꯦꯕ ꯑꯗꯨꯒ ꯍꯥꯏꯗꯤ ꯑꯩꯈꯣꯏꯗꯁꯨ ꯀꯩ ꯍꯥꯏꯒꯦ ꯗꯥꯛꯇꯔ ꯙꯟꯕꯤꯔ ꯂꯥꯏꯁ꯭ꯔꯝꯒ ꯂꯩꯇ꯭ꯔꯣ
ꯑꯩ ꯏꯁꯁꯃꯥꯥꯟ ꯑꯉꯥꯡꯕꯨꯗꯤ ꯇꯥꯕ ꯅꯨꯡꯉꯥꯏꯍꯦ ꯑꯩꯗꯤ
ꯂꯅꯤꯟ ꯀꯥꯏꯅ ꯃꯣꯏ ꯁꯨꯝꯕ ꯑꯐꯥꯎ ꯑꯐꯥꯎ ꯣ ꯃꯣꯏꯁꯤꯡꯁꯤꯅꯅꯦ ꯉꯥꯡꯕꯁꯦ
ꯃꯥꯅꯦ ꯑꯗꯩ ꯑꯩꯈꯣꯏꯗ ꯂꯩꯕ ꯑꯁꯣꯏꯕꯁꯦ ꯃꯣꯏꯅ ꯉꯥꯛꯊꯣꯔꯛ ꯀꯥꯟꯗ ꯏꯩꯅ ꯇꯧꯕ ꯄꯣꯠꯇꯣ ꯑ ꯈꯪꯕꯅꯦꯕ ꯄꯥꯡꯊꯣꯛꯄꯤꯅꯕ ꯃꯤ ꯁꯨꯝꯗ ꯂꯩꯦ ꯑꯗꯨꯅ ꯏꯁꯥ ꯏꯁꯥꯗ ꯑꯩꯈꯣꯏꯒꯤ ꯄꯣꯠꯁꯦ ꯏꯃꯥꯅ ꯉꯉꯛꯄꯗꯣ ꯑꯩꯒ ꯆꯥꯅꯩ ꯑꯩꯉꯣꯟꯗ ꯇꯧꯋꯤ ꯑꯩ ꯇꯧꯅꯤ ꯍꯥꯏꯕ ꯏꯁꯥꯗ ꯈꯪꯖꯕ ꯑꯃ ꯐꯥꯎꯏꯤꯗꯅ
ꯍꯣꯏ ꯍꯣꯏ ꯍꯣꯏ
ꯑꯥ ꯎꯝ ꯑꯗꯩ ꯑ ꯑꯩꯗꯤ ꯀꯥꯎꯟꯁꯤꯂꯤꯡꯒꯨꯝꯕ ꯆꯠꯁꯤꯔꯥ ꯏꯁꯥꯥꯁꯦ ꯇꯨꯝꯕ ꯌꯥꯗꯕ ꯑꯗꯒꯤꯗꯤ ꯉꯁꯥꯏ ꯆꯥꯅꯤꯡꯁꯦ ꯊꯛꯅꯤꯡꯕꯁꯨ ꯄꯣꯛꯇꯦꯕ ꯍꯟꯗꯛꯁꯦ ꯁꯨꯝ ꯁꯣꯟ ꯁꯣꯜꯂꯒ ꯂꯣꯏ ꯄꯣꯛ ꯇꯥꯗꯅ ꯇꯨꯗꯅ ꯅꯥꯕꯁꯨ ꯅꯠꯇꯕꯤꯀꯣ ꯍꯛꯆꯥꯡꯗ ꯁꯤꯃ ꯑꯅꯥ ꯑꯃ ꯂꯩꯔꯒ ꯁꯨꯝ ꯅꯨꯡꯉꯥꯏꯇꯕꯩꯅꯤ ꯍꯥꯏꯔꯗꯤ ꯑꯗꯨꯒꯤꯁꯨ ꯅꯠꯇꯕꯗ ꯍꯥꯏꯅꯤꯡꯕꯁꯦ ꯄꯣꯛꯄꯣꯛꯇꯕ ꯍꯥꯏꯦ
ꯑ ꯑꯗꯨ ꯄꯣꯠꯇꯣ ꯑꯩ ꯃꯃꯥꯡ ꯊꯥꯅ ꯇꯧꯋꯦ ꯃꯃꯥꯡ ꯊꯥꯒꯤ ꯑꯩ ꯆꯥꯕꯣꯏ ꯇꯨꯝ ꯍꯣꯏꯨꯝ ꯝꯕꯣꯏ ꯆꯥꯗꯕꯣꯏ ꯑꯗꯨꯝ ꯇꯧꯕ ꯀꯥꯟꯗꯅꯦ ꯆꯔꯥꯝ ꯆꯠꯇꯠꯅꯔꯒ ꯏꯦ ꯄꯊꯔꯒꯀꯣ ꯑꯁꯨꯛ ꯅꯨꯡꯉꯥꯏꯇꯕꯗꯣ ꯑꯩ ꯃꯃꯥꯡ ꯊꯥꯗ ꯇꯧꯈꯤꯕ ꯌꯥꯝ ꯅꯨꯡꯉꯥꯏꯖ
ꯑꯁ ꯈꯪꯗꯦ ꯈꯪꯗꯦ ꯑꯩ ꯍꯟꯗꯛꯅꯦ ꯊꯥ ꯑꯃꯁꯤꯒꯤ ꯃꯅꯨꯡꯁꯤꯗꯒꯤ ꯍꯣꯡꯉꯛꯅꯤꯅꯦ ꯏꯁꯥꯁꯦꯅ ꯏꯁꯥꯥꯁ ꯕꯤꯄꯤꯗꯨ ꯋꯥꯡꯈꯠꯄꯗꯧꯅ ꯇꯧꯋꯦꯕꯀꯣ ꯍꯟꯗꯛꯁꯦ ꯑꯗꯨꯒ ꯀꯩ ꯀꯩꯅꯣ ꯇꯥꯟꯅꯔꯒ ꯐꯒꯗ꯭ꯔꯥ ꯏꯗ ꯃꯅꯦꯦ ꯑꯩꯗꯦ ꯅꯟ ꯆꯉꯒꯗ ꯍꯪꯉꯤ ꯆꯥꯟꯅꯐꯝꯁꯨ ꯏꯍꯩ ꯂꯩꯇꯕꯣ
ꯎꯝ ꯍꯣꯏ ꯌꯥꯏꯌꯦꯦ ꯑꯗ ꯑꯩꯅ ꯍꯥꯏꯁꯩ ꯑꯩꯅ ꯍꯥꯏꯁꯦ ꯑꯗꯨꯃꯥꯏꯅ ꯇꯧꯁꯜꯂꯣ ꯑꯗꯨꯒ ꯇꯧ ꯑꯗꯣ ꯑꯩꯁꯦ ꯀꯣ ꯀꯣꯜ ꯑꯃ ꯂꯥꯛꯑꯦꯕꯀꯣ ꯑꯝꯇ ꯄꯥꯏꯈꯠꯀꯦ ꯑꯗꯨꯒ ꯉꯍꯥꯛꯇꯪ ꯂꯩꯔꯒ ꯁꯥꯟꯅꯁꯤꯦ ꯎꯝ ꯎꯝ ꯊꯝꯃꯣ ꯊꯝꯃꯣ